ꯎꯝ ꯅꯦ ꯑ ꯈꯨꯃꯟ ꯂꯝꯄꯥꯛ ꯂꯣꯝꯗ ꯑꯩꯅ ꯅꯍꯥꯟ ꯅꯉꯣꯟꯗ ꯇꯥꯛꯄ ꯁꯣꯜꯂꯦꯝ ꯑꯣꯂꯦꯝꯄꯤꯛ ꯁꯣꯞꯄꯤꯡ ꯃꯣꯜꯗꯣ ꯈꯪꯕ꯭ꯔꯥ
ꯈꯪꯗꯦ
ꯑꯗꯨꯗꯅꯦ ꯈꯣꯡꯎꯞꯇꯤ ꯂꯤꯁꯤꯡ ꯑꯍꯨꯝ ꯃꯈꯥꯏꯗꯤ ꯂꯩꯇꯦꯕꯀꯣ ꯈꯣꯡꯎꯞꯇꯤ ꯈꯨꯐꯖ ꯑꯝꯅꯦ
ꯐꯖꯕ꯭ꯔꯥ ꯄꯥꯝꯃꯨꯅꯨ ꯎꯝ
ꯌꯥꯡ ꯑꯝꯇ ꯀꯪꯍꯜꯂꯣ ꯗ꯭ꯔꯦꯁ ꯐꯖꯕ ꯁꯦꯠꯂꯛꯀꯦ
ꯑꯩꯅ ꯀꯪꯍꯜꯂꯒ ꯅꯪꯅ ꯁꯦꯠꯠꯇ꯭ꯔꯤꯕ
ꯑꯩ ꯀꯪꯍꯟꯕꯤꯌꯣ ꯍꯥꯏꯕ ꯑꯩ
ꯗꯦꯠ ꯅꯥꯏꯟꯇꯤꯟ ꯅꯋꯐꯦꯁ ꯀꯪꯍꯜꯂꯁꯤ ꯀꯥꯡꯒ ꯂꯣꯏꯁꯤꯜꯂꯒ ꯇ꯭ꯋꯦꯟꯇꯤ ꯐꯣꯔꯁꯤꯗ ꯂꯣꯏꯔ ꯑꯗꯩꯗꯤ ꯑ ꯕꯣꯠ ꯁꯨꯝ ꯂꯣꯏꯔꯒ ꯎꯝ ꯅ꯭ꯌꯨ ꯌꯥꯔ ꯂꯣꯏꯔꯒ ꯌꯥꯎꯁꯪ
ꯌꯥꯔꯦ ꯌꯥꯔꯦ ꯌꯥꯔꯦꯁꯦ ꯑꯩꯅ ꯍꯇ꯭ꯔꯒ ꯅꯪ ꯑꯩꯅ ꯁꯣꯔꯣꯏꯅꯪ
ꯆꯩꯔꯥꯎꯕ ꯁꯤꯃꯒ ꯂꯣꯏꯁꯤꯜꯂꯕ
ꯎꯝ ꯎꯝ ꯑꯗꯩꯗꯤ ꯈꯨꯅꯝ ꯁꯦꯠꯆꯜꯂꯛꯑꯅꯤꯅꯪ ꯍꯅꯨꯕꯤ ꯅꯪ ꯀꯩ ꯈꯪꯉꯤ ꯉ ꯩꯍꯥꯏꯗ ꯄꯥꯛ
ꯍꯅꯨꯕꯤ ꯍꯥꯠꯂꯒꯦꯍꯦ
ꯑꯗꯨ ꯑꯩꯅ ꯑꯩꯈꯣꯏꯒꯤ ꯍꯅꯨꯕꯤꯗꯣ ꯑꯩꯈꯣꯏꯒꯤ ꯗꯤꯄꯥꯔꯠꯃꯦꯟ ꯍꯟꯅꯨꯕꯤꯗꯣ ꯑꯗꯨꯗ ꯑꯗꯨꯗ ꯑꯩꯅ ꯇꯧꯈꯤꯕ ꯗꯥꯏꯗꯣꯛꯅꯤ ꯍꯥꯏꯕꯗꯤ ꯁꯨꯝ ꯑꯩꯈꯣꯏ ꯃꯁꯦꯟ ꯍꯥꯅꯨꯕꯤ ꯍꯥꯠꯄ ꯇꯥꯔꯦ ꯉꯁꯤꯗꯤ ꯍꯥꯏꯅꯕꯤ ꯅꯪ ꯀꯩ ꯈꯅꯤ ꯑꯁ ꯍꯣꯏ ꯍꯅꯨꯕꯤꯗꯣ ꯈꯪꯗ꯭ꯔꯣ
ꯎꯝ
ꯎ ꯑꯅꯨꯕꯤꯍꯥꯠꯄꯇꯥꯥꯔꯦ ꯉꯁꯤꯗꯤ
ꯍꯂ ꯁꯤ ꯍꯜꯂꯁ ꯍꯜꯂꯁ
ꯍ
ꯑꯩꯅ ꯐꯅꯀꯖꯥ ꯀꯥꯟꯥꯟ ꯇꯥꯈꯠꯂ ꯅꯥꯀꯟꯗ ꯃꯤ ꯂꯩꯔꯦ
ꯐꯤꯔꯦꯞꯄ ꯀꯃꯥꯏꯅ ꯇꯧꯈ꯭ꯔꯦ꯫
ꯉꯥꯁꯤ ꯋꯥꯔꯤ ꯂꯥꯛꯑꯝꯃꯅꯤ ꯍꯣꯔꯦꯟ ꯄꯥꯔ ꯍꯥꯏꯔꯛꯀꯦ꯫ ꯉꯔꯥꯡꯅꯅꯦ ꯐꯔꯤ꯫ ꯇꯞ ꯅꯥꯟꯅꯅꯦ ꯐꯤꯔꯦꯄ ꯊꯥꯗꯣꯛꯑ ꯆꯠꯈꯤꯕꯗꯨ ꯋꯥꯔꯤ ꯂꯥꯛꯇꯧꯔꯝꯅꯦ ꯉꯁꯤ ꯐꯤꯔꯦꯞꯄꯅ ꯍꯪꯈ꯭ꯔꯕ ꯅꯪꯅ ꯑꯩꯈꯣꯏ ꯌꯨꯝ ꯆꯠꯁꯨ ꯌꯥꯗꯈꯩ ꯁꯤ ꯌꯧꯕ ꯐꯤꯔꯦꯞ ꯂꯧ ꯉꯝꯗ꯭ꯔꯤꯁꯦ ꯀꯔꯤꯗ ꯌ ꯑꯣꯏꯔꯛꯈꯤꯕꯅꯪ
ꯑꯁ ꯅꯨꯡꯁꯤꯌꯦ ꯫
ꯅꯨꯡꯁꯤꯌꯦ ꯀꯩꯗꯧꯅꯤ ꯑꯗꯣ ꯊꯤꯔꯛꯄꯒ ꯃꯇꯝꯗꯥꯏ ꯑꯣꯏꯗꯤ ꯌꯥꯝ ꯍꯦꯟꯅ ꯆꯥꯛꯄꯗꯤ ꯑꯣꯏꯗꯕꯅꯤꯉꯣ ꯍꯥꯏꯗꯤ ꯋꯥꯔꯤꯁꯦ ꯐꯝ ꯐꯝꯃ ꯂꯥꯛꯄꯅꯦꯕ ꯁꯤꯟꯁꯦ
ꯎꯝ ꯐꯇꯗꯤꯗꯥ ꯄꯨꯅ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
ꯃꯩꯔꯕꯒꯥ꯫
ꯃꯩꯔꯥꯕꯖ ꯆꯥꯛꯄꯗꯩꯗꯤ ꯏꯕꯦꯝꯃ ꯂꯪꯟꯊꯣꯛꯇꯕꯤꯗꯅꯦ ꯃꯊꯣꯡ ꯃꯔꯝ ꯈꯪꯗꯒꯩꯅꯦ ꯑꯣꯠꯈꯩꯗꯣ
ꯃꯩꯔꯥꯕꯤ ꯃꯩꯔꯥꯕ
ꯒꯍꯤꯒ ꯁꯨꯁꯟ ꯒꯗꯣ ꯃꯊꯣꯡ ꯃꯔꯝ ꯈꯪꯗꯥ ꯀꯩꯅ ꯑꯣꯜꯂꯤꯗꯣ꯫ ꯂꯨꯍꯣꯡꯕꯗꯨꯅ ꯄꯔꯤꯇꯤꯗꯣ ꯂꯨꯍꯣꯛꯑꯝꯈ꯭ꯔꯦ ꯑꯗꯨꯗꯒꯤ__ ꯃꯥꯏ ꯂꯨꯍꯣꯡꯡꯂꯝꯗꯥꯏ ꯏꯐꯤꯁꯟ ꯑꯅꯤ ꯇꯤ ꯇꯤ ꯇꯧꯔꯝꯃꯒ ꯑꯃ ꯇꯨꯃꯤꯟ ꯂꯩꯈꯔꯦ ꯆꯥꯞꯂꯦꯞꯈꯔꯦ꯫
ꯄꯔꯤꯇꯤ ꯑꯦꯔꯨꯡꯕꯥꯝꯗꯣ꯫
ꯎ
ꯄꯥꯟ ꯈꯔꯧꯗꯦ ꯋꯥꯔꯤ ꯏꯕ ꯁꯪꯝꯃꯔꯣꯏ
ꯑꯩꯅ ꯍꯥꯏꯗꯤ ꯃꯤꯗꯣ__ ꯑꯥꯗ ꯊꯝꯗꯧ ꯀꯅ ꯏꯕꯗ ꯐꯁꯅ ꯂꯣꯏꯊꯣꯛꯑ ꯊꯥꯠꯄꯗꯣ ꯇꯞ ꯇꯞ ꯊꯥꯒꯠꯂꯁꯨ ꯇꯧ ꯍꯥꯏꯕꯅꯤꯗ꯫ ꯆꯍꯤ ꯃꯉꯥ ꯆꯪꯒꯦꯔꯥ ꯇꯔꯥ ꯆꯪꯒꯦꯔꯥ ꯏꯕꯗꯨ ꯂꯣꯏꯗ꯭ꯔꯤꯉꯩꯗ ꯀꯩꯗꯈꯣꯏ ꯊꯥꯒꯠꯂꯛꯏꯅꯣ ꯍꯥꯏꯕ ꯌꯥ ' '
ꯅꯨꯡꯉꯥꯏꯔꯤꯕ꯭ꯔꯕ꯫ ꯅꯨꯡ ꯉꯥꯏꯔꯤꯕ ꯅꯨꯡꯉꯥꯏ ꯀꯗꯧ ꯅꯨꯡꯉꯥꯏꯕ ꯅꯪ ꯅꯨꯡꯉꯥꯏꯕ ꯌꯥꯕ ꯃꯤ꯫ ꯋꯥꯎꯔꯔ ꯋꯥꯔ
ꯎ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
' ' ꯂꯣꯟꯜ ꯂꯧꯔꯒ ꯁꯣꯄꯤꯡ ꯇꯧꯅꯤ꯫ ꯑ
ꯄꯨꯁꯦ ꯅ ꯇꯅ꯫
ꯍ ꯍꯕ
ꯅꯖꯗ꯭ꯔꯄꯣ
' ' ꯍꯣ ꯂꯣꯛꯇꯛ ꯄꯥꯠ
ꯍꯤ ꯍꯣꯟꯕ ꯍꯣꯡꯒꯠꯂꯣ ꯍꯣꯡꯒꯠꯂꯣ ꯑꯃꯨꯛ ꯅꯤꯡꯕ ꯀꯥꯏꯔꯅꯨ꯫
ꯅꯤꯁꯥ ꯌꯥꯝ ' '
ꯋꯥꯔꯤ ꯁꯥꯟꯅꯅꯤꯡꯉꯥꯏ ꯂꯩꯇꯗꯤ ꯋꯥꯔꯤ ꯑꯃ ꯐꯥꯛꯇꯣꯛꯑ ꯄꯥꯃꯤꯟꯅꯔꯛꯀꯗ ꯑꯗꯨꯒ ꯍꯧꯖꯤꯛ
ꯅꯪ ꯉꯥꯁꯥꯏꯒꯤ ꯀꯣꯃꯤꯛꯀꯤ ꯋꯔꯤꯗꯣ ꯑꯣꯏꯅꯥ ꯂꯤꯔꯛ ꯑꯣ꯫
ꯀꯅꯥꯒꯤ ꯀꯣꯃꯤꯛꯇꯤ ꯀꯔꯝꯕ ꯀꯣꯃꯤꯛꯀꯤ꯫
ꯎꯝ
'unaudible' ꯑ ꯄꯣꯕꯂꯦꯝꯇꯛ ꯄ꯭ꯔꯤꯟꯁꯇꯣ ꯀꯩꯅꯣ ꯇꯧꯗꯣꯏꯅꯦ ꯑꯗꯨꯒꯤꯗ ꯂꯤꯔꯛꯀꯦ ꯍꯦꯔꯣꯁꯦ ꯑꯃꯈꯛ ꯃꯥꯒꯤ ꯑꯍꯥꯟꯕ ꯅꯨꯄꯤꯁꯦ ꯑꯍꯥꯟꯕ ꯃꯥꯒꯤ ꯂꯧꯔꯝꯕ ꯅꯨꯄꯤꯁꯦ ꯑꯁꯤꯁꯦ ꯎ ꯂꯨꯍꯣꯡꯕ ꯅꯨꯃꯤꯠꯇ ꯄ꯭ꯔꯦꯒꯅꯦꯟ ꯑꯣꯏꯌꯦ ꯈꯣꯠꯂꯦ ꯈꯪꯒꯗ꯭ꯔꯥ ꯑꯗꯨꯗꯨꯒꯤ ꯃꯥꯁꯦ ꯈꯜꯂ ꯑꯗꯨꯝ ꯗꯤꯚꯣꯔꯁ ꯇꯧꯕꯅꯦꯕ ꯃꯤ ꯃꯌꯥꯝꯒꯤ ꯃꯃꯥꯡꯗꯅ ꯃꯥꯅꯅꯦ ꯃꯤ ꯃꯌꯥꯝꯒꯤ ꯃꯃꯥꯡꯗꯅ ꯃꯥꯁꯦ ꯆꯠꯂꯨ ꯆꯠꯂꯨ ꯃꯐꯝ ꯈꯨꯗꯤꯡꯃꯛ꯫ ꯇ ꯍꯥꯏꯗꯤ ꯄ꯭ꯔꯣꯕ꯭ꯂꯦꯝ ꯄꯨꯔꯛꯄ ꯃꯤ ꯑꯃ ꯑꯣꯏꯅ ꯎꯍꯟꯗꯣꯏꯅꯦꯕ꯫ ꯆꯥꯏꯗꯣꯏꯅꯦꯕ ꯃꯤꯅ ꯍꯥꯏꯅꯗꯣꯏꯅꯦꯕ ꯃꯁꯥꯒꯤ ꯃꯆꯥ ꯑꯃ ꯐꯥꯎꯕ ꯏꯟꯊꯣꯛꯑ ꯊꯝꯃꯦ ꯍꯥꯏꯗꯅ ꯀꯩꯅꯣ ꯃꯤ ꯃꯌꯥꯝꯁꯤꯅ ꯃꯥꯁꯦ ꯐꯖꯅ ꯉꯥꯡꯅꯔꯣꯏꯗꯣꯏꯅꯦꯕꯀꯣ ꯑꯗꯨꯒꯤ ꯃꯆꯥꯛ ꯄꯨꯝꯅꯃꯛꯇꯣ ꯈꯥꯡꯉꯒ ꯂꯥꯛꯀꯗꯣꯏꯅꯦꯕ ꯅꯨꯄꯥꯁꯤꯅ ꯑꯗꯨꯒ ꯍꯧꯖꯤꯛꯀꯤ ꯍꯦꯔꯣꯅꯤꯁꯤꯅ ꯑꯃꯨꯛ ꯀꯩꯅꯣꯗꯒꯤ ꯃꯥꯁꯦ ꯃꯃꯥ ꯃꯄꯥ ꯂꯩꯇꯕ꯭ꯔꯥ ꯀꯩꯅꯣ ꯇꯧꯕꯅꯦ ꯑꯁꯤꯁꯦ ꯀꯩꯅꯣ ꯇꯧꯕ ꯂ ꯃꯥꯁꯦ ꯅꯠꯇꯦ ꯂꯩꯇꯕ ꯅꯠꯇꯦ ꯃꯃꯥ ꯁꯤꯈ꯭ꯔꯦꯗꯅ ꯑꯗꯨꯗꯨꯒ ꯃꯕꯣꯛꯅ ꯌꯣꯛꯄ ꯃꯄꯥꯁꯤꯅꯅꯦ ꯑꯥ
ꯁꯤꯀꯤꯒ
ꯀꯩꯅꯣ ꯇꯧꯕ ꯅꯨꯄꯤ ꯑꯇꯣꯞꯄ ꯑꯃ ꯂꯧꯔꯒ ꯂꯩꯈ꯭ꯔꯕ ꯑꯗꯨꯗꯨꯅ ꯅꯨꯄꯤ ꯑꯇꯣꯞꯄ ꯂꯧꯔ ꯂꯩꯈꯤꯕꯒꯤ ꯃꯅꯥꯛꯁꯤꯗ ꯂꯥꯛꯄ꯫ ꯂꯥꯛꯄꯁꯤꯗ ꯃꯥꯁꯦ ꯌꯣꯟꯊꯣꯛꯇꯧꯕꯒꯤ ꯇꯧꯔꯛꯄ꯫ ꯑꯗꯨꯒꯤ ꯑ ꯃꯣꯏꯒꯤ ꯕꯣꯜꯒꯨꯝꯕ ꯇꯧꯕꯁꯦ ꯌꯥꯎꯍꯜꯂꯦꯗꯅ꯫ ꯌꯥꯎꯍꯟꯕ ꯀꯥꯟꯁꯤꯗ ꯗ꯭ꯔꯦꯁ ꯀꯨꯝꯕꯁꯦ ꯌꯥꯝꯅ ꯍꯥꯏꯗꯤ ꯖꯨꯒꯣꯠ ꯆꯥꯗꯕ ꯗ꯭ꯔꯦꯁ ꯍꯥꯏꯗꯤ ꯐꯖꯔꯒꯁꯨ ꯌꯥꯝꯅ ꯍꯥꯏ ꯑꯃꯉꯛ ꯍꯣꯏ ꯍꯣꯏ ꯍꯣꯏ ꯀꯦꯟꯗꯂꯦꯁ ꯑꯣꯏꯕ ꯗ꯭ꯔꯦꯁ ꯌꯥꯝ ꯁꯦꯠꯍꯟꯗꯅ ꯈꯣꯠꯍꯟꯗꯅ ꯇꯧꯔ ꯊꯥꯗꯣꯛꯇꯣꯏꯅꯦꯕ꯫ ꯊꯥꯗꯣꯛꯄ ꯀꯥꯟꯁꯤꯗ ꯅꯨꯄꯥꯁꯤꯅꯁꯨ ꯑꯗꯨꯝ ꯀꯟꯕ ꯈꯣꯠꯄ ꯇꯧꯗꯣꯏꯅꯦꯕꯀꯣ ꯑꯗꯨꯗꯨꯒ ꯅꯣꯡꯃ ꯅꯨꯄꯥꯁꯤꯒ ꯀꯩꯅꯣ ꯇꯧꯅꯗꯣꯏꯕ ꯃꯣꯏ ꯃꯃꯥꯟꯅꯕ ꯃꯈꯩꯁꯤ ꯕꯦꯠ ꯇꯧꯅ ꯑꯗꯨꯣꯏꯅꯦꯕ ꯍꯥꯏꯗꯤ ꯅꯪ ꯉꯁꯤ ꯅꯨꯄꯤꯁꯦ ꯂꯧꯕ ꯉꯝꯃꯗꯤ ꯈꯣꯠꯂꯗꯤ ꯑꯗꯨꯗ ꯑꯗꯨ ꯍꯥꯟꯅ ꯕꯦꯒ ꯇꯧꯅꯗꯣꯏꯅꯦꯕ ꯕꯦꯒ ꯇꯧꯅꯕ ꯀꯥꯟꯁꯤꯗ ꯃꯥꯅ ꯉꯝꯗꯅ ꯂꯧꯔꯦ꯫ ꯂꯧꯔꯕ ꯃꯇꯨꯡꯁꯤꯗ ꯃꯥꯁꯦ ꯑꯗꯨꯝ ꯃꯥꯒꯤ ꯅꯨꯄꯤ ꯑꯃ ꯑꯣꯏꯔꯛꯄꯒꯤ ꯍꯥꯏꯗꯤ ꯀꯩꯅꯣ ꯇꯧꯔꯛꯇꯣꯏꯕ ꯅꯨꯡꯁꯤꯔꯛꯄ ꯐꯥꯎꯔꯛꯄꯗꯣꯏꯅꯦꯕꯀꯣ꯫ ꯃꯅ ꯅꯨꯡꯁꯤꯒꯦ ꯍꯥꯏꯕꯁꯤꯅ ꯀꯔꯝ ꯀꯥꯟꯗ ꯔꯤꯌꯦꯂꯥꯏꯁ ꯇꯧꯔꯛꯀꯦ ꯍꯥꯏ ꯀꯥꯟꯗ ꯃꯥꯏ ꯅꯨꯄꯤꯁꯤꯅ ꯍꯌꯦꯡꯋꯥꯏ__ ꯂꯪꯊꯣꯛꯑꯝꯗꯥꯏꯗ꯫ ꯂꯪꯊꯣꯛꯑꯔꯛꯄ ꯀꯟꯗꯥꯗ ꯇꯧꯔꯛꯀꯗꯣꯏꯅꯦꯕꯀꯣ ꯑꯗꯨꯒꯤ ꯃꯥꯏ ꯃꯔꯛꯁꯤꯗꯅ ꯅꯨꯄꯤꯁꯦ ꯄꯨꯔꯥ ꯃꯥꯒꯤ ꯍꯥꯏꯗꯤ ꯀꯩꯝꯇ ꯇꯧꯗ꯭ꯔꯒꯁꯨ ꯁꯨ ꯑꯃꯈꯛ ꯑ ꯅꯪꯒꯤ ꯁꯤ ꯋꯥꯠꯂꯤ ꯁꯤ ꯋꯥꯠꯂꯤ ꯍꯥꯏꯔꯒ ꯋꯥꯠꯄꯗꯤ ꯂꯩꯍꯟꯗꯕ ꯑꯗꯨ ꯂꯩꯍꯟꯗ꯭ꯔꯒ__ ꯑ ꯑꯋꯥꯠꯄꯗꯤ ꯂꯩꯍꯟꯗ꯭ꯔꯒ ꯃꯥꯒꯤ ꯑꯣꯏꯕ ꯋꯥꯗꯤ ꯁꯨꯡꯉꯥꯏꯒꯨꯝꯕ ꯍꯥꯏꯗꯕ꯫ ꯑꯃꯈꯛ ꯊꯃꯣꯏ ꯋꯥꯒꯤ ꯄꯨꯊꯣꯛꯅꯗꯕꯗꯣ ꯑꯗꯨꯃꯥꯏꯅ ꯇꯧꯗꯣꯏꯅꯦꯕ ꯎꯝ ꯑꯗꯨꯢꯗꯨꯒ ꯅꯨꯄꯤꯁꯤꯡꯅ ꯇꯧꯅꯤꯡ ꯇꯧꯅꯤꯡꯕꯗꯨꯁꯨ ꯑꯗꯨꯝ ꯇꯧꯍꯟꯕꯁꯨ ꯇꯧꯒꯨꯝ ꯇꯧꯕꯅꯤ ꯑꯗꯨꯝ ꯃꯥꯏ ꯃꯥꯥꯏ ꯃꯥꯒꯤ ꯑꯄꯥꯝꯕꯗꯨꯁꯨ ꯑꯗꯨꯝ ꯇꯧꯍꯟꯕ ꯑꯗꯨꯝ ꯇꯧꯕꯅꯤ ꯑꯁꯨꯃꯥꯏꯅ ꯇꯧꯔ ꯁꯨꯝ ꯂꯣꯏꯅꯔꯛꯑꯀꯥꯟꯁꯤ ꯅꯨꯄꯥꯁꯤꯅꯗꯤ ꯅꯨꯄꯤꯁꯤꯅꯗꯤ ꯅꯨꯄꯥꯁꯤꯒꯤꯗꯃꯛꯇ ꯌꯥꯝꯅ ꯈꯜꯂꯒ ꯆꯠꯆꯕꯗꯣ ꯑꯣꯏꯕꯅꯦꯕ ꯎ ꯀꯃꯥꯏꯅ ꯍꯥꯏꯒꯅꯤ ꯑꯗꯨ ꯅꯨꯄꯥꯁꯤꯒꯤ ꯃꯃꯥꯡꯗ ꯃꯥ ꯈꯛꯇꯪ ꯂꯩꯅꯤꯡꯕꯗꯣ ꯅꯨꯄꯤꯁꯦ ꯅꯨꯄꯤꯁꯦ ꯃꯥꯒꯤ ꯑꯍꯥꯟꯕ ꯅꯨꯄꯤꯗꯨꯒꯤ ꯃꯔꯨꯝꯗ ꯂꯩꯌꯦꯕꯀꯣ ꯑꯗꯨꯁꯨ ꯂꯩꯅꯤꯡꯗꯕ ꯑꯃꯈꯛ ꯃꯤ ꯃꯈꯩꯅꯁꯨ ꯃꯣꯏꯒꯤ ꯃꯣꯏ ꯑꯗꯨꯒꯤ ꯋꯥꯔꯤꯒꯨꯝꯕꯗꯨꯗꯗꯤ ꯅꯣꯕꯦꯜ ꯐꯦꯃꯤꯂꯤ ꯃꯈꯩꯅꯒ ꯅꯨꯄꯤꯁꯦ ꯎ ꯊꯑꯣꯏꯅꯒ ꯏꯟꯚꯥꯏꯠꯀ ꯄꯤꯔꯀꯥꯟꯗ ꯏꯀꯥꯏꯕ ꯄꯤꯅꯕꯒꯤ ꯀꯥꯏꯅ ꯑꯗꯨꯃꯥꯏꯅ ꯇꯧꯗꯣꯏꯅꯦꯕ ꯑꯗꯨꯗ ꯅꯨꯄꯥꯁꯤꯅꯁꯨ ꯑꯗꯨꯝ ꯄ꯭ꯔꯣꯇꯦꯛꯇꯤ ꯇꯧꯕꯅꯦꯕ ꯑꯗꯨꯃꯥꯏꯅ ꯇꯧꯔ ꯇꯧꯔꯀꯥꯟꯗ ꯁꯨꯝ ꯉꯥꯛ ꯊꯣꯔꯛꯑꯀꯥꯟꯗ ꯂꯥꯛꯑꯀꯥꯟꯗ ꯅꯨꯄꯤꯖꯤꯅ ꯅꯣꯡꯃ ꯎ ꯃꯣꯢ ꯃꯥꯃꯥꯟ ꯁꯥꯟꯅꯕ ꯃꯣꯏ ꯃꯁꯦꯟ ꯋꯥꯔꯤ ꯁꯥꯟꯅꯕ ꯀꯥꯟꯗ ꯕꯦꯛꯇꯒꯤ ꯂꯧꯒꯤꯈꯤꯕꯅꯤ ꯈꯣꯠꯈꯤꯕꯅꯤ ꯇꯧꯕꯁꯦ ꯈꯪꯉꯛꯑꯕ ꯃꯇꯨꯡꯁꯤꯗ ꯅꯨꯄꯤꯁꯤꯅ ꯅꯨꯄꯤꯁꯦ ꯄ꯭ꯔꯦꯒꯅꯦꯟ ꯑꯣꯏꯔꯦꯕꯀꯣ ꯄ꯭ꯔꯦꯒꯅꯦꯟ ꯑꯣꯏꯕꯒꯤ ꯄꯥꯎꯁꯦ
ꯍꯥꯏꯗꯣꯔꯛꯄꯔꯥ ꯀꯩꯅꯣꯝ ꯇꯧꯕꯅꯦ ꯍꯥꯏꯗ꯭ꯔꯤꯉꯩ ꯀꯥꯟꯗꯔ ꯀꯩꯅꯣꯝꯃ ꯑꯗꯨꯏ ꯄꯥꯎꯁꯦ ꯇꯥꯔ ꯃꯇꯨꯡꯗ ꯆꯦꯟꯈꯤꯕ꯭ꯔꯥ ꯀꯩꯅꯣꯝ ꯇꯧꯕꯅꯤ ꯅꯨꯄꯤꯁꯦ ꯅꯨꯄꯤꯁꯤꯅ ꯑꯍꯥꯟꯕꯗ ꯀꯣꯜ ꯁꯣꯜꯗꯔ ꯄꯤꯗꯣꯏꯅꯦꯕ ꯅꯨꯄꯥꯁꯤꯗ ꯋꯥ ꯀꯔꯤꯝꯇ ꯉꯥꯡꯕ ꯈꯣꯠꯄ ꯇꯧꯗꯅ ꯑꯗꯨꯝ ꯇꯨꯃꯤꯟꯅ ꯁꯨꯝ ꯂꯩꯔꯀꯥꯟꯗ ꯇꯧꯗꯣꯏꯅꯦꯕꯀꯣ ꯅꯨꯄꯥꯁꯤ ꯅꯨꯄꯥꯁꯤꯒꯤ ꯑꯁꯦꯡꯕ ꯋꯥꯔꯤꯁꯦ ꯑꯃꯨꯛ ꯑ ꯅꯨꯄꯤ ꯑꯃꯒꯤ ꯑꯍꯥꯟꯕ ꯑꯍꯟ ꯅꯨꯄꯤ ꯑꯍꯟꯗꯣ ꯑꯗꯨꯗꯨ ꯑꯗꯨꯗꯨꯒ ꯈꯪꯅꯔꯝꯕ ꯅꯨꯄꯥꯁꯦ ꯑꯣꯊꯔꯅꯦꯕꯀꯣ ꯂꯥꯏꯔꯤꯛ ꯀꯩ ꯀꯩꯒꯨꯝꯕ ꯏꯕ ꯀꯩꯀꯩ ꯇꯧꯕ ꯃꯥꯒꯤ ꯗꯥꯏꯔꯤ ꯑꯃ ꯊꯝꯃꯝꯕ ꯑꯗꯨꯒꯤ ꯗꯥꯏꯔꯤꯁꯦ ꯑꯃꯨꯛ ꯍꯧꯖꯤꯛꯀꯤ ꯅꯨꯄꯥꯁꯤꯒꯤ ꯃꯆꯟꯟꯅ ꯅꯨꯄꯤꯅ ꯐꯣꯡꯉꯛꯄ ꯃꯇꯝꯗ ꯃꯥꯒꯤ ꯑꯁꯦꯡꯕ ꯀꯩꯁ ꯂꯣꯏ ꯊꯣꯛꯂꯛꯀꯗꯣꯏꯅꯦꯕ ꯑꯗꯨꯃꯥꯏꯅꯒ ꯊꯣꯛꯂꯛꯑꯀꯥꯟꯗꯥ ꯍꯥꯏꯗ ꯌꯥꯝ ꯅꯨꯡꯉꯥꯏꯕꯅꯦ ꯄꯥꯎ ꯊꯣꯚꯂꯛꯑ ꯒꯟꯗꯥꯥ ꯅꯨꯄꯤꯁꯤꯅ ꯅꯨꯄꯤꯁꯤꯅꯁꯨ ꯅꯨꯄꯥꯁꯤꯗ ꯌꯥꯝ ꯋꯥꯔꯧꯗꯣꯏꯅꯦꯕ ꯅꯪꯒꯤ ꯅꯆꯤꯟꯃꯛꯅ ꯍꯥꯏꯗꯕ ꯃꯤꯒꯤ ꯃꯤꯒꯤ ꯀꯩꯅꯣꯗꯒꯤ ꯊ꯭ꯔꯨꯗꯒꯤ ꯇꯥꯍꯟꯕ ꯈꯣꯠꯍꯟꯕ ꯀꯥꯏꯅ ꯇꯧꯔꯒ ꯌꯥꯝ ꯋꯥꯔꯧꯒꯗꯣꯏꯅꯦꯕ ꯅꯨꯄꯤꯁꯤꯅ ꯑꯗꯨꯗꯨꯒ ꯃꯥꯁꯤ ꯂꯩꯕ ꯉꯝꯃꯛꯇꯕꯒꯤ ꯇꯨꯃꯤꯟꯅ ꯆꯦꯟꯈꯤꯗꯣꯏꯅꯦꯕ ꯑꯍꯤꯡꯗ ꯗꯩ ꯅꯨꯄꯥꯅꯁꯨ ꯇꯥꯅꯔꯛꯇꯣꯏꯕ